ꯁꯀ
ꯐꯩ ꯅꯠꯇꯗꯤ ꯀꯩꯅꯣ ꯇꯧꯕꯩꯅꯤ ꯌꯥꯔꯣꯏꯗꯧꯕꯩꯅꯤ
ꯑꯦ
ꯊꯥꯎꯖꯤꯟꯕꯒꯤ ꯑꯩꯈꯣꯏꯁꯤ ꯀꯣꯛꯁꯤ ꯁꯦꯞ ꯑꯗꯅꯤ ꯑꯩꯏꯗꯤ ꯅꯪꯅ ꯀꯣꯛ ꯆꯥꯎꯖꯔꯁꯨ
ꯌꯦꯡꯒꯅꯤ
ꯏꯁꯥꯒꯤ ꯀꯩꯅꯣ ꯍꯌꯦ ꯌꯥꯎꯗꯕ꯭ꯔꯥ ꯍꯪꯗꯦꯗ ꯀꯣꯟꯅꯤꯗ ꯑꯩꯗꯤ
ꯎꯝ ꯅꯀꯣꯛ ꯌꯥꯎꯗ꯭ꯔꯕꯣ ꯍꯧꯖꯤꯛ
ꯑꯗꯨꯗ ꯏꯁꯁ ꯑꯩ ꯐꯇꯣ ꯑꯃ ꯌꯥꯎꯗꯧꯅ ꯍꯪꯗꯤ ꯄꯥꯛ ꯐꯪꯗꯅꯤ ꯀꯦꯃꯦꯔꯥꯁꯤ ꯁꯤꯟꯅꯗꯕꯅꯤ
ꯑꯁ ꯁꯣꯂꯣꯗꯗꯤ ꯀꯩꯅꯣ ꯑꯃꯃꯝ ꯈꯛꯇꯗꯤꯗꯤ ꯌꯥꯎꯗꯦꯀꯣ ꯑꯩꯈꯣꯏꯗꯤ
ꯌꯦꯡꯉꯤꯅꯦ ꯐꯔꯛꯎ ꯌꯦꯡꯁꯤ ꯌꯦꯖꯦꯡꯉ ꯊꯥꯔꯛꯎ ꯊꯔꯛꯎ ꯌꯦꯖꯦꯡꯁꯦ
ꯈꯔ ꯑꯩꯁ
ꯎꯝ
ꯑꯃꯈꯛ ꯑꯃꯈꯛ ꯑꯣꯏꯕꯁꯤ ꯌꯥꯝ ꯌꯥꯎꯗꯕꯅꯦ ꯑꯃꯈꯛ ꯌꯥꯎꯕ ꯌꯦꯡꯒꯦ ꯇꯧꯕꯅꯤ
ꯑꯅ ꯀꯩꯅꯣꯒꯤꯅꯦꯁꯦ
ꯊꯣꯔꯛꯑꯣ
ꯆꯠꯀ
ꯊꯥꯔꯛꯀꯦ ꯍꯥꯏꯁꯦ ꯆꯍꯤ ꯑꯃꯗꯤꯗꯤ ꯁꯨꯔꯅꯤꯅꯦ
ꯅꯠꯇꯦ ꯃꯤ ꯀꯩꯅꯣ ꯏꯇꯣꯝꯅ ꯌꯥꯎ ꯌꯦꯡꯕꯅꯤ ꯑ ꯑ
ꯐꯣꯇꯣ ꯂꯩꯗꯤ ꯍꯥꯏꯔꯒ ꯃꯌꯥꯝ ꯂꯩꯏꯕ ꯃꯥꯜꯅꯤꯀꯣ
ꯅꯠꯇꯦꯗ ꯏꯇꯣꯝꯗ ꯑꯣꯏꯔꯗꯤ ꯍꯦꯛꯀꯦ ꯍꯧꯒꯟꯗꯧꯁꯤꯗ ꯑꯩꯈꯣꯏꯒꯤ ꯍꯥꯏꯗꯤ ꯒ꯭ꯔꯨꯞ ꯀꯥꯡꯕꯨ ꯑꯗꯨꯝ ꯑꯣꯏꯕ ꯇꯧ ꯑꯣꯏꯗꯨꯗ ꯇꯤꯡꯒꯜ ꯌꯥꯎꯕ꯭ꯔꯥ ꯌꯦꯡꯕꯅꯤꯗ
ꯎꯝ ꯂ
ꯍ ꯍꯧꯖꯤꯛ ꯇꯣꯡꯕ꯭ꯔꯗꯤ ꯑꯗꯨ ꯂꯩ ꯀꯗꯥꯛꯇ
ꯑ
ꯄꯥꯎꯒꯗꯔꯦ
ꯍꯝ
ꯍꯣꯏ ꯑꯗꯨꯅꯨꯡ ꯉꯗꯤ ꯀꯥꯎꯒꯥꯟ ꯍꯕ ꯇꯅ ꯑꯣꯏ
ꯊꯔ ꯑꯣꯟꯅ ꯍꯦ
ꯍꯣꯏꯅꯦ ꯌꯦꯡꯉꯒ ꯑꯃꯈꯛ ꯌꯥꯎꯕ꯭ꯔ ꯌꯦꯡꯒꯦ ꯇꯧꯕꯅꯤꯅꯦ ꯌꯥꯝ ꯂꯥꯞꯄꯦꯕ ꯑꯗꯨꯃꯥꯏꯅ ꯇꯧꯔꯤꯁꯦ ꯐꯣꯇꯣꯁꯤ ꯃꯌꯥꯝ ꯌꯥꯎꯕꯀꯣ ꯍꯥꯏꯗꯤ ꯑꯩꯒꯤꯗꯤ ꯅꯠꯇꯕ ꯏ ꯃꯥꯅꯧ ꯀ ꯏ
ꯅꯠꯇꯨ ꯑꯣꯏꯔꯥ ꯃꯅꯤ
ꯑꯩ ꯁ꯭ꯀꯨꯜ ꯁ꯭ꯀꯨꯜꯗ ꯑꯩ ꯐꯣꯟꯗ ꯃꯌꯥꯝꯒꯤ ꯐꯣꯟꯅꯤꯃꯤ ꯑꯉꯥꯡ ꯑꯃꯅ ꯅꯨꯡ ꯋꯥꯏꯅꯤ ꯏꯃꯥꯟꯅꯕꯅ ꯅꯨꯡ ꯋꯥꯥꯏꯅꯤ ꯇꯧꯕꯗ ꯑꯣ ꯍꯣ ꯍꯣ ꯍꯣꯏ ꯂꯩꯔꯦ ꯂꯩꯔꯦ ꯑꯩꯈꯣꯏꯒꯤ ꯇꯨꯔ ꯆꯠꯄꯒꯤ ꯑꯃ ꯌꯥꯎꯔꯝꯃꯤ
ꯁꯄꯤꯔ ꯌꯥꯔꯣ ꯑꯩꯈꯣꯏ ꯀꯣꯛꯒꯤ ꯅꯪ ꯌꯦꯡꯅꯔꯗꯤ
ꯆꯥꯎꯦ
ꯁꯤ ꯆꯕꯕꯤ ꯀꯁꯦ ꯅꯪꯉꯣꯟꯗꯩꯗꯤ ꯅꯨꯄꯤ ꯑꯃꯝꯒꯅꯤꯗ
ꯆꯥꯎꯗ
ꯁꯤꯣꯏꯒꯗꯋꯥꯏꯁꯤꯜꯂꯤꯁꯤꯗꯤ ꯗꯤ ꯍꯥꯏꯗꯤꯌꯥꯗ ꯍꯥꯏꯩꯔꯤ ꯁꯑꯣꯣꯏꯗ ꯀꯩ ꯀ
ꯎꯝ ꯎꯝ
ꯄꯍꯝꯒꯁꯦ ꯇꯨꯔꯕ ꯀꯅꯥ ꯑꯣꯏꯔ
ꯍꯋꯦꯠ ꯍꯋꯦꯠ
ꯎ ꯏꯪꯂꯤꯁ ꯂꯕ ꯎꯝ ꯅꯇ
ꯎ ꯎ ꯎ ꯎ ꯎ ꯎ
ꯎꯝ
ꯅꯤꯉꯦ
ꯀꯩꯩꯅ
ꯆ ꯄꯤꯛꯏꯀꯣ ꯅꯪ ꯌꯣꯟꯒꯦ ꯍꯦꯟꯅ ꯑꯩꯅ
ꯀꯔꯥꯏꯗ ꯐꯤ ꯏ ꯆꯥꯎꯖꯔ
ꯑꯩꯉꯣꯟꯗꯤ ꯆꯥꯎꯥꯋꯣꯏꯅꯦ ꯅꯪꯅꯦꯅ ꯑꯩꯗꯤꯦ ꯁꯝꯖꯣ ꯃꯨꯛꯁꯥꯡꯕꯅꯦ
ꯁꯝꯅꯅꯦ
ꯌꯥꯔꯦ ꯁꯝꯅꯗ꯭ꯔꯦ ꯃꯥꯏꯈꯩ ꯌꯦꯡꯉꯣꯗꯣ ꯌꯦ ꯌꯦꯡꯂꯣꯗ ꯐꯅ ꯌꯥꯝ ꯈꯦꯠꯅꯔꯦ ꯌꯦꯡꯉꯣ ꯌꯦꯡꯉꯣ ꯃꯥꯏꯒ ꯌꯦꯡꯉꯨꯗ ꯑꯗꯨꯝ ꯈꯦꯠꯅꯔꯅꯦ ꯃꯥꯏꯗꯒꯤ ꯑꯗꯨꯝ ꯑꯣꯟꯈꯠꯂꯣ
ꯇꯅꯤꯡꯗꯦ ꯇꯅꯤꯡꯗꯦ
ꯑꯩꯈꯣꯏꯗꯤ ꯈꯔ ꯈꯔ ꯈꯔ ꯈꯔ ꯁꯥꯡꯕꯔꯣꯝ ꯆꯠꯂꯤꯁꯤꯗꯤ ꯅꯪꯒꯤ ꯁꯥꯡꯕꯗ ꯆꯠꯂꯦ
ꯎꯝ
ꯅꯪꯒꯤ ꯁꯃꯗꯤ ꯆꯇꯦ ꯁꯥꯡꯂꯞ ꯇꯧꯔꯒ ꯆꯥꯎꯔꯞ ꯇꯧꯔꯤꯁꯤꯅꯦ
ꯁꯥꯡ ꯆ ꯆꯥꯎꯗꯕꯅꯤ ꯍ
ꯌꯥꯝ ꯆꯥꯎꯗ꯭ꯔꯁꯨ ꯑꯩꯉꯣꯟꯗꯩꯗꯤ ꯍꯦꯜꯂꯦꯗ ꯌꯥꯝ ꯆꯥꯎꯋꯦ ꯍꯥꯏꯔꯗꯤ ꯑꯟꯇ ꯑꯩꯉꯣꯟꯗꯗꯒꯤꯗꯤ ꯍꯦꯜꯂꯤꯗꯅ
ꯑꯦ ꯋꯥꯏ ꯌꯥꯝ ꯉꯥꯡꯉꯦ
ꯌꯦꯅꯤ
ꯍꯦꯟꯗꯕ꯭ꯔ ꯏꯁꯦ
ꯏꯏꯏ
ꯅꯪꯁꯤ ꯅꯁꯥꯟꯅ ꯌꯥꯖꯕꯩꯔꯅꯦ ꯇꯧꯔꯛꯏꯗꯣ
ꯊ
ꯆꯦꯖꯦ
ꯇꯄ
ꯇꯥꯏ ꯇ
ꯑ ꯅꯣꯛꯅꯤꯡꯕ ꯐꯣꯇꯣ ꯑꯃ ꯊꯥꯔꯛꯀꯦ ꯑꯍꯣ ꯄꯪꯁꯤꯗꯤ
ꯇ꯭ꯔꯦꯛꯀꯔ ꯃꯇꯝꯒꯤꯦꯔꯥ
ꯏꯁꯇ꯭ꯔꯩꯀꯔꯅꯤ ꯏꯁꯇ꯭ꯔꯩꯀꯔ
ꯗ ꯃꯥꯅꯦ ꯊꯦꯡꯈꯔꯦ ꯊꯦꯡꯗꯧꯔ ꯊꯦꯡꯗꯤꯦ ꯃꯑꯣꯡꯗꯤ ꯈꯔ ꯃꯥꯜꯂꯦ ꯔ ꯇꯦꯟꯒ ꯍꯥꯞꯆꯤꯂ
ꯇꯅꯤ ꯇꯅꯤ ꯀꯥꯏꯅ
ꯀꯣꯏꯌꯥꯅꯤꯁꯤ ꯆꯍꯤ ꯀꯌꯥꯝ ꯈꯦꯠꯅꯕꯅꯣꯁꯦ
ꯎꯝ
ꯑꯅꯤꯗꯨ ꯀꯌꯥꯝ ꯈꯦꯠꯅꯔꯕꯅꯣ ꯁꯛꯁꯤ ꯐꯅꯌꯥꯝ ꯈꯦꯠꯅꯒꯨꯝ ꯇꯧꯏꯅꯨ
ꯑꯩ ꯁꯤ ꯐꯨꯠꯕꯣꯜ ꯇ꯭ꯔꯦꯁ ꯍꯥꯞꯄꯗꯨꯅ ꯇꯨ ꯊꯥꯎꯖꯟ ꯇ꯭ꯋꯦꯟꯇꯤ ꯇꯋꯦꯟꯨ ꯑꯦꯟ ꯑꯩꯁꯤ ꯇ꯭ꯔꯦꯗꯤꯁꯟꯅꯜ ꯗ꯭ꯔꯦꯁ ꯍꯥꯞꯄꯅꯤ ꯑꯗꯨꯅ ꯇꯨ ꯊꯥꯎꯖꯟ ꯇ꯭ꯋꯦꯟꯇꯤ ꯐꯣꯔꯗ ꯅꯪꯗꯤ ꯑꯉꯥꯡ ꯑꯣꯏꯔꯤꯅꯦꯏ
ꯀꯔꯤ
ꯑꯁꯦ
ꯑꯥ ꯂꯩꯅꯤ ꯁꯥꯔ ꯀꯩꯅꯣ ꯑꯩꯁꯨ ꯍꯧꯖꯤꯛꯀꯤꯁꯨ ꯍꯇꯅ ꯀꯩꯅꯣ
ꯊꯔꯥꯎ ꯃꯅꯦ ꯍ ꯀꯦ ꯑꯗꯨꯗꯤ
ꯑꯩ ꯐꯣꯇꯣꯒ꯭ꯔꯥꯐꯤ ꯐꯗꯣ ꯁꯤꯅ ꯑꯗꯨ ꯀꯨꯏꯔꯦ
ꯍꯧꯖꯤꯛꯇꯣ
ꯁꯤ ꯇꯃ ꯑ
ꯎꯝ